ꯍꯜꯂꯣ ꯗꯨꯔꯤꯒꯦ
ꯍꯤꯞꯄꯤꯌꯦ
ꯑꯣ ꯋꯔꯤꯁꯅꯥꯗꯦ
ꯊꯅꯗꯦ ꯕꯣꯜ ꯌꯦꯡꯉꯨꯒꯦ ꯍꯥꯏꯕꯅꯤ
ꯑꯩꯁꯨ ꯎꯄꯥꯏ ꯌꯦꯡꯗꯤ ꯌꯥꯝ ꯌꯦꯡꯅꯤꯡꯕꯅꯦ ꯑꯗꯨꯕꯨ ꯁꯤꯅ ꯍꯦꯟꯅ ꯂꯨꯒ꯭ꯔꯦ
ꯑꯇꯥꯌꯦ
ꯍꯧꯔꯦꯟ ꯄꯨꯡ ꯑꯃ ꯋꯥꯠꯂꯤꯀꯥꯟ ꯌꯦꯡꯒꯗꯧꯅꯦ
ꯉꯁꯤ ꯌꯥꯝꯅ ꯅꯨꯡꯉꯥꯏꯕ꯭ꯔꯣ ꯀꯣ
ꯍꯥ
ꯑꯁ ꯌꯥꯝ ꯅꯨꯡꯉꯥꯏꯕ꯭ꯔꯣꯕ
ꯍꯥꯏꯗꯤ ꯕꯣꯂꯣ
ꯎꯝ
ꯅꯨꯡꯉꯥꯏꯌꯦ ꯑꯗꯨꯝ ꯐꯖꯕꯅꯦ
ꯑꯩꯁꯨ ꯌꯦꯡꯁꯤꯔ ꯈꯪꯗꯦ ꯉꯁꯤꯗꯤ
ꯌꯦꯡꯉꯣ ꯌꯦꯡꯉꯣ ꯌꯦꯡꯉꯣ
ꯄꯨꯡ ꯀꯌꯥꯗꯗꯤ
ꯄꯨꯡ ꯑꯥ ꯃꯥꯄꯜ ꯃꯈꯥꯏꯗꯩ ꯍꯧꯈ꯭ꯔꯕꯅꯦ
ꯑꯣ
ꯀꯩ ꯍꯥꯏꯕ
ꯃꯥꯄꯜ ꯃꯈꯀꯥꯏꯗꯒꯤ
ꯀꯔꯤ
ꯃꯄꯠ ꯃꯈꯥꯏꯗꯩ ꯍꯥꯏꯔꯕ
ꯍꯣꯏ ꯃꯥꯄꯜ ꯃꯈꯥꯏꯗꯒꯤ ꯍꯧꯈ꯭ꯔꯕꯅꯦ
ꯑꯣꯀꯦ
ꯅꯪꯁꯨ ꯌꯦꯡꯉꯗꯤ ꯆꯪꯉꯒ ꯌꯦꯡꯉꯨ ꯀꯩꯅꯣ
ꯌꯦꯡꯉꯣꯏ
ꯎꯝ ꯕꯣꯔꯥ ꯆꯥꯅꯤꯡꯉꯤꯕꯨ ꯅꯪꯅ ꯄꯥꯢꯍꯧꯏ ꯍꯥꯏꯕꯗꯣ
ꯑ ꯅꯣꯡꯃ ꯄꯤꯖꯒꯦ ꯀꯩ ꯕꯣꯔꯥ ꯆꯥꯅꯤꯡꯒꯦ
ꯎꯝ ꯃꯤꯇ
ꯃꯔꯣꯏ ꯕꯣꯔꯥ ꯑꯩꯗꯤ ꯀꯦꯞꯁꯤꯀꯝꯒꯤꯗ ꯑꯣꯏꯅ ꯆꯥꯅꯤꯡꯉꯦ ꯀꯦꯞꯁꯤꯀꯝꯒ ꯀꯩꯅꯣꯒ ꯈꯖꯤꯡꯒ
ꯅꯪ ꯀꯦꯞꯁꯤꯀꯝ ꯍꯩꯅꯗꯕ꯭ꯔꯣ
ꯎꯝ ꯑꯩ ꯄꯥꯝꯗꯦ ꯁꯨꯍꯩꯪꯍꯩꯅꯗꯦ
ꯑꯩꯗꯤ ꯍꯥꯎꯋꯦ ꯊꯨꯝ ꯊꯨꯝ ꯂꯥꯎꯔꯒ ꯀꯩꯗꯧꯒꯅꯤ
ꯎꯝ ꯈꯪꯗꯦ ꯑꯩꯁꯦ ꯀꯩꯗꯧꯁꯤꯒꯦ ꯈꯨꯟ ꯌꯥꯝ ꯂꯩꯌꯦ ꯀꯩ ꯍꯥꯏꯗꯣꯏꯅꯣ ꯈꯪ
ꯅꯃꯥꯟꯅꯕꯤ ꯂꯥꯛꯑꯕꯣ
ꯍꯥꯏꯗꯤ ꯍꯌꯦꯡ ꯍꯌꯦꯡ ꯉꯁꯤ ꯇꯥꯗ꯭ꯔꯦ ꯍꯌꯦꯡ ꯂꯥꯛꯈ꯭ꯔꯅꯤ
ꯅꯣꯏ ꯀꯌꯥ ꯂꯩꯒꯦ ꯍꯧꯖꯤꯛꯇꯤ
ꯀꯩ ꯍꯥꯏꯕ
ꯅꯣꯏ ꯀꯌꯥ ꯂꯩꯔꯤꯅꯣꯕ
ꯑꯩꯈꯣꯏ ꯀꯌꯥ ꯂꯩꯔꯤꯅꯣ ꯍꯥꯏꯔꯣ
ꯅꯃꯥꯟꯅꯕꯤ ꯀꯌꯥ ꯂꯩꯒꯦ ꯇꯥꯕ꯭ꯔꯣ ꯀꯩꯗꯧꯔꯛꯀꯦ